ꯇꯥꯕ꯭ꯔꯣ ꯑꯥ ꯑꯣ ꯄꯥꯔꯦ
ꯀꯩꯗꯧꯔꯝꯕꯅꯣ
ꯁꯝ ꯂꯔꯝꯕꯅꯦꯗ
ꯎꯝ ꯈꯔ ꯏꯪ ꯈꯔ ꯏꯪꯂꯕ ꯍꯧꯖꯤꯛꯇꯤ
ꯢꯪꯗꯦꯗ ꯎꯝ
ꯑꯗꯣ ꯀꯗꯥꯏ ꯆꯠꯀꯗꯧꯕ ꯂꯩꯕ ꯉꯁꯤꯗꯤ ꯀꯔꯤ ꯄ꯭ꯂꯥꯟ ꯂꯩꯕ
ꯀꯔꯤꯁꯨ ꯂꯩꯇꯦ
ꯎꯝ ꯍꯩꯒꯨꯝꯕꯗꯤ ꯆꯥꯕ ꯐꯪꯕ꯭ꯔꯣ ꯅꯣꯏꯗ ꯍꯩ ꯔꯥꯗꯤ ꯆꯥꯕ ꯐꯪꯕ꯭ꯔꯣ
ꯍꯩꯅꯎ ꯌꯥꯝ ꯄꯥꯜꯂꯦ ꯁꯤꯗ
ꯑꯗꯨ ꯆꯥꯅꯤꯡꯕ ꯐꯥꯎꯕ꯭ꯔꯣ ꯇꯨꯝ ꯆꯥꯕ꯭ꯔꯣ ꯍꯩꯁꯦ
ꯑꯥꯎ ꯆꯥꯏ ꯉꯥꯁꯤꯁꯨ ꯆꯥꯏ
ꯍꯩ ꯆꯥꯕꯁꯦ ꯌꯥꯝ ꯀꯥꯟꯅꯕꯅꯦꯀꯣ
ꯑꯣ
ꯑꯩꯩꯒꯤ ꯃꯔꯝꯗ ꯈꯤꯇꯪ ꯍꯥꯏꯕꯤꯒꯦꯀꯣ ꯅꯪ ꯆꯥꯅꯕꯀꯣ ꯑꯩꯈꯣꯏ ꯍꯩꯁꯦ ꯀꯩꯅꯣ ꯇꯧꯕꯅꯦ ꯑꯩꯗꯤ ꯍꯩꯒꯤ ꯔꯤꯁꯥꯔꯁ ꯇꯧꯔꯛꯄꯅꯦꯕꯀꯣ
ꯑꯣ
ꯑꯩꯁꯦ ꯀꯩꯅꯣꯅꯦ ꯃꯁꯥꯒꯤ ꯃꯁꯥꯒꯤ ꯃꯆꯨ ꯂꯩꯕ ꯂꯩꯗꯅ ꯍꯥꯏꯕꯗ ꯖꯥꯃꯨꯟꯒꯨꯝꯕ ꯀꯣ ꯍꯥꯏꯕꯗ ꯑꯋꯥꯊꯥꯕꯤꯒꯨꯝꯕ ꯉꯥꯡꯁꯛ ꯉꯥꯡꯕ ꯃꯁꯥꯒꯤ ꯃꯆꯨ ꯂꯩꯗꯅꯀꯣ
ꯎꯝ
ꯇꯥꯕ꯭ꯔꯣ
ꯄꯥꯢꯌꯦ
ꯑꯗꯨꯒ ꯑꯪꯒꯨꯔꯗ ꯍꯥꯏꯔꯁꯨ ꯑꯪꯒꯨꯔ ꯑꯃꯨꯕ ꯖꯥꯠꯗꯣ
ꯑꯥ
ꯑꯗꯨꯒ ꯕ꯭ꯂꯦꯛꯕꯦꯔꯤ ꯀꯥꯏꯅ ꯑꯩꯈꯣꯏ ꯑꯩꯈꯣꯏ ꯂꯣꯟꯗ ꯇꯥꯃꯣꯠꯅ ꯊꯥꯏꯒ ꯍꯥꯏꯕꯖꯥꯠꯅꯣ
ꯑ ꯑꯥ
ꯑꯗꯨꯒ ꯕ꯭ꯂꯦꯛꯕꯦꯔꯤ ꯑꯗꯨꯒ ꯔꯦꯞꯁꯕꯦꯔꯤ ꯑꯗꯒꯤꯗꯤ ꯑꯃꯨꯛ ꯍꯥꯏꯕꯗ ꯕꯤꯠꯔꯨꯠ ꯀꯣ ꯕꯤꯠ ꯈꯪꯕ꯭ꯔꯥ ꯕꯤꯠ꯭ꯔꯨꯠ
ꯎꯝ ꯈꯪꯢ
ꯕꯤꯠꯔꯨꯠ ꯑꯗꯒꯤꯗꯤ ꯀꯦꯔꯣꯠ ꯀꯣ
ꯎꯝ
ꯑꯗꯒꯤꯗꯤ ꯍꯩꯅꯧ ꯑꯃꯨꯟꯕꯗꯣ ꯂꯩꯗꯅꯀꯣ
ꯑꯥꯎ
ꯃꯣꯏꯁꯦ ꯌꯥꯝ ꯀꯥꯟꯅꯕꯅꯦ ꯑꯩꯈꯣꯏ ꯍꯛꯆꯥꯡꯗꯀꯣ ꯃꯣꯏꯁꯦ ꯌꯥꯝ ꯆꯥꯕꯤꯒꯗꯕ
ꯆꯥꯕ꯭ꯔꯣ ꯅꯪꯁꯨ
ꯑꯩ ꯆꯥꯏ ꯑꯩꯗꯤ ꯍꯩꯁꯦ ꯌꯥꯝ ꯄꯥꯝꯕꯅꯦ ꯍꯩꯁꯦ ꯑꯩꯒꯤ ꯁꯕꯖꯦꯛ ꯅꯦꯕꯀꯣ ꯍꯩꯗ ꯃꯥꯁꯇꯔ ꯂꯣꯏꯕ ꯑꯩꯁꯦ
ꯑꯁ ꯌꯥꯝ ꯐꯩꯅꯦ ꯑꯗꯨꯗꯤ
ꯎꯝ ꯑꯩ ꯑꯩꯒꯤ ꯁꯕꯖꯦꯛꯅꯦ ꯑꯁꯦꯡꯕ ꯀꯣꯂꯦꯖꯇꯀꯣ ꯑꯗꯨꯅ ꯑꯗꯒꯤ ꯍꯩꯁꯦ ꯌꯥꯝ ꯄꯥꯝꯃꯦ ꯍꯩꯁꯨ ꯌꯥꯝ ꯅꯨꯡꯁꯤꯌꯦ ꯍꯥꯏꯇꯥꯔꯦꯀꯣ ꯑꯗꯨꯅ ꯍꯩꯁꯦ ꯄꯨꯡꯗꯣꯟ ꯃꯆꯨ ꯂꯩꯖꯗ꯭ꯔꯁꯨ ꯄꯨꯡꯗꯣꯟꯒꯨꯝꯕ ꯑꯗꯨꯒ ꯀꯩꯅꯣꯁꯦ ꯑꯩꯈꯣꯏꯒꯤ ꯀꯩꯅꯣꯗꯣ ꯍꯩꯒ꯭ꯔꯨꯗꯣ
ꯑꯥ
ꯃꯣꯏꯁꯤꯅ ꯚꯤꯇꯥꯃꯤꯟꯁꯤ ꯌꯥꯝ ꯋꯥꯡꯕꯀꯣ ꯃꯣꯏꯁꯤ ꯌꯥꯝ ꯆꯥꯕꯤꯒꯗꯕ ꯃꯣꯏꯁꯦ ꯃꯣꯏꯁꯦ ꯌꯥꯝ ꯆꯥꯕ ꯌꯥꯝ ꯆꯥꯕꯗ ꯑꯩꯈꯣꯏꯒꯤ ꯏꯃ꯭ꯌꯨꯟ ꯁꯤꯁꯇꯦꯝꯁꯦ ꯌꯥꯝ ꯀꯟꯍꯜꯂꯦꯕꯀꯣ ꯚꯤꯇꯥꯃꯤꯟ ꯁꯤꯁꯦ ꯁꯦ ꯑꯗ ꯑꯩꯈꯣꯏ ꯏꯃ꯭ꯌꯨꯟ ꯁꯤꯁꯇꯦꯝ ꯈꯔ ꯏꯁꯥꯁꯦ ꯀꯟꯍꯟꯒꯦ ꯅꯥꯒꯟꯕ ꯃꯤ ꯈꯔ ꯂꯩꯗꯅꯀꯣ ꯈꯤꯇꯪ ꯇꯧꯔꯁꯨ ꯑꯗꯨꯝ ꯍꯦꯛꯇ ꯅꯥꯕ ꯑꯗꯣ ꯏꯃ꯭ꯌꯨꯟ ꯁꯣꯟꯕꯒꯤꯅꯦꯕꯀꯣ
ꯎꯝ ꯑꯩꯒꯨꯝꯕ
ꯊꯤꯒꯠꯂꯒꯦ ꯑꯗꯨꯗꯤ
ꯃꯅꯤ
ꯑꯣ ꯑꯗꯨꯗꯤ ꯅꯪ ꯅꯪ ꯌꯥꯝ ꯆꯥꯒꯗꯧꯕ ꯍꯩꯒ꯭ꯔꯣ ꯌꯥꯝ ꯆꯥꯕꯤꯔꯣ ꯄꯨꯡꯗꯣꯟ ꯌꯥꯝ ꯆꯥꯕꯤꯔꯣ ꯀꯣ ꯑꯗꯨꯃꯥꯏꯅ ꯇꯧꯔꯣ ꯃꯣꯏꯁꯤꯅ ꯏꯃ꯭ꯌꯨꯟ ꯀꯟꯍꯟꯕꯅꯦꯕ ꯑꯗꯨꯒ ꯑꯩ ꯉꯁꯥꯏ ꯃꯁꯥꯒꯤ ꯀꯂꯔ ꯃꯁꯥꯒꯤ ꯃꯆꯨ ꯂꯩꯖꯕ ꯍꯩ ꯃꯌꯥꯝꯗꯨꯅ ꯑꯩꯈꯣꯏꯒꯤ ꯑꯩꯈꯣꯏꯒꯤ ꯑꯦꯟꯇꯤ ꯑꯦꯖꯤꯡ ꯍꯥꯏꯇꯥꯔꯦꯀꯣ ꯍꯥꯏꯗꯤ ꯑꯩꯈꯣꯏꯒꯤ ꯁꯀꯤꯟꯒꯨꯝꯕ ꯆꯥꯊꯠꯄ ꯐ꯭ꯔꯤ ꯔꯦꯗꯤꯀꯜꯁ ꯃꯌꯥꯝ ꯂꯩꯕꯀꯣ ꯃꯅꯨꯡꯗ ꯑꯩꯈꯣꯏꯒꯤ ꯁꯥꯟꯅꯗ ꯃꯌꯥꯝꯗꯣ ꯃꯣꯏꯅ ꯍꯧꯖꯤꯛꯀꯤ ꯄꯤꯛꯃꯦꯟ ꯃꯌꯥꯝꯗꯨꯅꯀꯣ ꯆꯥꯊꯠꯂꯒ ꯑꯩꯈꯣꯏ ꯑꯗ ꯏꯁꯀꯦꯕꯦꯟꯁꯤꯡ ꯇꯧꯊꯣꯛꯄ ꯍꯥꯏ ꯆꯥꯊꯣꯛꯄ ꯍꯥꯏ ꯇꯥꯔꯦꯀꯣ ꯑꯗꯨꯅ ꯑꯩꯈꯣꯏ ꯑꯩꯈꯣꯏꯗ ꯀꯥꯟꯅꯗꯕ ꯃꯌꯥꯝꯗꯣ ꯃꯣꯏꯅ ꯆꯥꯊꯣꯛꯄꯀꯣ ꯍꯧꯖꯤꯛꯀꯤ ꯀꯩꯅꯣꯗꯨꯅ ꯑꯗꯨ ꯌꯥꯝ ꯆꯥꯕꯁꯦ ꯌꯥꯝ ꯀꯥꯟꯅꯕꯅꯦ ꯃꯤꯠꯇꯁꯨ ꯌꯥꯝ ꯀꯥꯟꯅꯕꯀꯣ
ꯑ
ꯕꯤ ꯍꯧꯖꯤꯛꯀꯤ ꯑꯦꯟꯊꯣꯁꯥꯏꯅꯤꯟ ꯄꯤꯛꯃꯦꯟ ꯍꯥꯏꯕ ꯑꯦꯟꯊꯣꯁꯥꯏꯅꯤꯟ ꯍꯥꯏꯕ ꯇꯤꯛꯃꯦꯟ ꯑꯃ ꯂꯩꯌꯦꯕꯀꯣ ꯑꯗꯨꯅ ꯃꯣꯏꯁꯦ ꯃꯨꯍꯜꯂꯤꯅꯦꯕꯀꯣ ꯃꯗꯨ ꯌꯥꯝꯅ ꯑꯦꯟꯇꯤ ꯑꯣꯛꯁꯤꯗꯦꯟ ꯑꯣꯏꯕꯅꯦ ꯃꯣꯏꯁꯦ ꯌꯥꯝ ꯀꯥꯟꯅꯕꯀꯣ ꯑꯗꯨꯅ ꯃꯣꯏꯁꯦ ꯌꯥꯝ ꯆꯥꯕꯤꯒ ꯇꯕ ꯑꯗꯨꯒ ꯃꯣꯏꯁꯦ ꯆꯥꯕꯗ ꯃꯤꯠ ꯅꯥꯁꯤ ꯆꯤꯡꯕ ꯑꯁꯨ ꯌꯥꯝ ꯑꯗꯨꯝ ꯍꯥꯏꯗꯤ ꯃꯤꯠꯀꯤ ꯃꯁꯜꯁ ꯀꯟꯍꯟꯕꯀꯣ ꯑꯗꯨꯃꯥꯏ ꯇꯧ ꯍꯩ ꯆꯥꯕꯁꯤ ꯀꯥꯟꯅꯕꯒ ꯀꯥꯟꯅꯕꯒꯤ ꯀꯥꯟꯅꯕ ꯉꯥꯛꯇꯅꯦ ꯍꯩꯁꯦꯀꯣ ꯑꯗꯨꯃꯥꯏꯅ ꯇꯧꯗꯅ ꯃꯅꯥ ꯃꯁꯤꯡ ꯆꯥꯕꯀꯣ ꯁꯤꯁꯨ ꯌꯥꯝ ꯀꯥꯟꯅꯕꯅꯦ ꯑꯩꯈꯣꯏ ꯁꯥꯗ ꯆꯥꯔꯗꯤ ꯉꯥꯗ ꯆꯥꯔꯗꯤ ꯑꯗꯨꯝ ꯍꯛꯆꯥꯡꯒꯤ ꯀꯥꯟꯅꯩ ꯍꯥꯏꯕꯗꯨ ꯅꯠꯇꯕꯀꯣ ꯑꯇꯩ ꯃꯅꯥ ꯃꯁꯤꯡ ꯆꯥꯕꯁꯤꯗ ꯑꯩꯈꯣ ꯑꯩꯈꯣꯏꯅ ꯀꯔꯤ ꯀꯅꯥ ꯀꯔꯤꯗ ꯀꯅꯥ ꯌꯥꯎꯒꯦ ꯍꯥꯏꯕꯗꯣ ꯈꯪꯗꯣꯛꯑꯗꯤ ꯌꯥꯝꯅ ꯀꯩꯅꯣ ꯇꯧꯕ ꯑꯩ ꯈꯤꯇꯪ ꯍꯥꯏꯕꯤꯒꯦ ꯅꯉꯣꯟꯗꯀꯣ
ꯌꯥꯏ ꯍꯥꯏꯕꯤꯌꯨ
ꯚꯤꯇꯥꯃꯤꯟ ꯑꯦꯗꯀꯣ ꯚꯤꯇꯥꯃꯤꯟ ꯑꯦꯁꯦ ꯀꯔꯤꯗ ꯀꯥꯟꯅꯒꯦ ꯍꯥꯏꯕꯗ ꯑꯩꯈꯣꯏ ꯉꯁꯥꯏ ꯍꯥꯏꯕ ꯑꯗꯣ ꯃꯤꯠꯀꯤꯅꯦꯕ ꯑꯁꯦꯡꯕꯗꯤ ꯃꯤꯠꯀ ꯅꯥꯒꯤꯅꯦꯕꯀꯣ ꯁꯤꯡꯍꯟꯕ ꯁꯦꯡꯍꯟꯕ ꯃꯁꯤꯁꯦ ꯀꯅꯥ ꯀꯅꯥꯅ ꯚꯤꯇꯥꯃꯤꯟ ꯈ꯭ꯋꯥꯏꯗꯒꯤ ꯚꯤꯇꯥꯃꯤꯟ ꯑꯦ ꯌꯥꯝꯕꯁꯦ ꯀꯩꯅꯣꯅꯦ ꯍꯩꯅꯧ ꯑꯃꯨꯟꯕꯁꯦ
ꯎꯝ
ꯁꯤꯅ ꯈ꯭ꯋꯥꯏ ꯌꯥꯝꯃꯦꯀꯣ ꯑꯗꯨꯒ ꯑꯅꯤꯁꯨꯨꯕꯗ ꯑꯋꯥ ꯊꯥꯕꯤꯁꯦ ꯁꯤꯅꯦꯦꯛꯀꯣ ꯑꯋꯥꯊꯥꯕꯤ ꯑꯅꯤꯁꯤꯅꯦ ꯃꯁꯤ ꯑꯅꯤꯁꯤ ꯆꯥꯕꯗꯀꯣ ꯑꯗꯨꯝ ꯚꯤꯇꯥꯃꯤꯟ ꯑꯦꯗꯤ ꯑꯗꯨꯝ ꯄꯤꯛꯊꯜꯂꯛꯇꯕꯅ ꯑꯩꯈꯣꯏ ꯀꯩꯅꯣꯁꯦ ꯍꯛꯆꯥꯡꯁꯦꯀꯣ ꯆꯥꯡ ꯅꯥꯏꯅ ꯆꯥꯕ ꯉꯁꯤ ꯐꯖꯅ ꯍꯩꯁꯦ ꯍꯦꯛꯇ ꯆꯥꯔꯒ ꯍꯌꯦꯡꯁꯦ ꯍꯞꯇꯥ ꯑꯃ ꯆꯍꯤ ꯃꯆꯥꯗꯕꯤꯗ ꯑꯗꯨ ꯅꯠꯇꯦꯕꯀꯣ ꯅꯣꯡꯃ ꯅꯣꯡꯃꯒꯤ ꯈꯔ ꯈꯔ ꯈꯔ ꯑꯗꯨꯝ ꯆꯥꯕꯤꯕꯀꯣ ꯑꯗ ꯃꯅꯥ ꯃꯁꯤꯡ ꯚꯦꯖꯤꯇꯦꯕꯜꯗ ꯍꯥꯏꯔꯒꯅ ꯀꯩꯅꯣꯁꯦ ꯀꯦꯔꯣꯠ ꯀꯣ ꯀꯦꯔꯣꯠ ꯒꯖꯔꯗꯣ ꯒꯖꯔ ꯑꯗꯨꯒ ꯏꯁꯄꯤꯅꯥꯠꯁꯀꯤ ꯃꯅꯥꯗꯣ ꯑꯗꯨꯒ ꯐꯦꯅꯣꯒ꯭ꯔꯤꯛ ꯑꯩꯈꯣꯏ ꯂꯣꯟꯗ ꯀꯔꯤ ꯍꯥꯏꯅꯣ ꯈꯪꯗꯅ ꯐꯦꯅꯣꯒ꯭ꯔꯤꯛ ꯀꯤ ꯃꯅꯥ ꯑꯗꯒꯤ ꯕꯤꯠ ꯕꯤꯠꯔꯨꯠꯀꯤ ꯃꯅꯥꯗꯣ ꯑꯗꯨꯅꯦ ꯑꯗꯨꯒ ꯗ꯭ꯔꯝ ꯏꯁꯇꯤꯛ ꯈꯪꯕ꯭ꯔꯥ ꯗ꯭ꯔꯝ ꯏꯁꯇꯤꯛ ꯃꯔꯤꯡꯒꯥ ꯎꯝ ꯑꯗꯨ ꯑꯗꯨ ꯌꯥꯝ ꯆꯥꯕꯤꯒꯗꯕ ꯃꯔꯨ ꯑꯣꯏꯅ ꯅꯨꯄꯤꯁꯤꯡ ꯁꯤꯡꯀꯣ ꯑꯥꯏꯔꯟꯁꯨ ꯌꯥꯝ ꯌꯥꯎꯕꯅꯦ ꯃꯣꯏꯗ ꯑꯦ ꯑꯗꯨꯒ ꯑꯥꯏꯔꯟ ꯀꯣ ꯑꯗꯨꯒ ꯑꯣ ꯍꯪꯒꯥꯝ ꯃꯅꯥ ꯃꯥꯁꯇꯔ ꯂꯤꯞꯁꯀꯣ ꯑꯗꯨꯒ ꯀꯩꯅꯣꯗꯣ ꯌꯦꯟꯗꯦꯝ ꯗꯣ ꯑꯗꯨꯁꯨ ꯆꯥꯒꯗꯕ ꯃꯣꯏꯁꯦ ꯚꯤꯇꯥꯃꯤꯟ ꯑꯦ ꯌꯥꯝ ꯂꯩꯕ ꯀꯥꯡꯕꯨꯅꯦꯕꯀꯣ ꯑ ꯚꯤꯇꯥꯃꯤꯟ ꯕꯣꯔꯤꯡ ꯆꯨꯕ꯭ꯔꯣ ꯍꯝꯍꯝꯍꯝ ꯚꯤꯇꯥꯃꯤꯟ ꯁꯤꯗꯀꯣ ꯚꯤꯇꯥꯃꯤꯟ ꯁꯤꯁꯤꯅ ꯑꯩꯈꯣꯏ ꯏꯃ꯭ꯌꯨꯟ ꯉꯁꯥꯏ ꯑꯩꯈꯣꯏ ꯍꯛꯆꯥꯡ ꯀꯟꯍꯟꯕꯗ ꯃꯇꯦꯡ ꯄꯥꯡꯕꯗꯣ ꯑꯗꯨ ꯑꯣꯏꯗꯣꯏꯅꯦꯕꯀꯣ ꯑꯣ
ꯎꯝ
ꯑꯣꯅ ꯚꯤꯇꯥꯃꯤꯟ ꯁꯤ ꯀꯅꯥ ꯀꯅꯥꯗ ꯌꯥꯎꯒꯦ ꯑꯁ ꯅꯪ ꯈꯜꯂꯦ ꯑꯩ ꯉꯁꯤꯗꯒꯤ ꯚꯤꯇꯥꯃꯤꯟ ꯁꯤꯁꯦ ꯌꯥꯝꯍꯜꯂꯒꯦ ꯑꯩ ꯌꯥꯗ꯭ꯔꯦ ꯚꯤꯇꯥꯃꯤꯟ ꯁꯤꯁꯦ ꯍꯦꯛꯇ ꯆꯥꯔꯒꯦꯅ ꯈꯟꯕꯗ ꯀꯔꯤ ꯀꯔꯤ ꯆꯥꯕꯤꯒꯅꯤ ꯍꯥꯏꯕꯗ ꯑꯩ ꯈꯔ ꯍꯥꯏꯔꯛꯀꯦ ꯀꯦꯕꯀꯣ
ꯑꯍꯍꯍ
ꯑꯩꯈꯣꯏꯗ ꯐꯪꯕ ꯐꯪꯗꯕꯗꯤ ꯈꯪꯗ꯭ꯔꯦꯀꯣ ꯕꯔꯕꯥꯗꯣꯁ ꯆꯦꯔꯤ ꯍꯥꯏꯅ ꯑꯃ ꯂꯩꯀꯣ ꯕꯥꯔꯕꯥꯗꯣꯁ ꯆꯦꯔꯤ ꯃꯣꯏꯁꯦ ꯒ꯭ꯔꯝ ꯆꯥꯝꯃꯗꯀꯣ ꯃꯤꯂꯤꯒ꯭ꯔꯥꯝ ꯃꯤꯂꯤꯒ꯭ꯔꯥꯝ ꯂꯤꯁꯤꯡ ꯑꯃꯗꯒꯤ ꯂꯤꯁꯤꯡ ꯃꯔꯤ ꯐꯥꯎ ꯂꯩꯕꯅꯦ ꯃꯣꯏ ꯁꯦ ꯌꯥꯝ ꯌꯥꯝ ꯂꯩꯕ ꯍꯥꯏꯇꯥꯥꯔꯦꯀꯣ ꯃꯣꯏꯗꯤ ꯈ꯭ꯋꯥꯏꯗꯒꯤ ꯌꯥꯝꯕꯅꯦ ꯚꯤꯇꯥꯃꯤꯟ ꯁꯤꯗ ꯕꯔꯕꯥꯗꯣꯁ ꯆꯦꯔꯤ ꯅꯪ ꯕꯖꯥꯔꯒ ꯆꯠꯂꯗꯤ ꯏꯃꯥ ꯏꯕꯦꯟꯁꯤꯡꯅ ꯕꯔꯕꯥꯗꯣꯁ ꯆꯦꯔꯤꯒ ꯐꯪꯕꯤꯒꯗꯔꯥ ꯏꯃꯥꯒ ꯍꯥꯡꯕꯗ ꯑꯗꯨꯝ ꯍꯥꯏꯔꯛꯀꯅꯤ ꯃꯣꯏ ꯐꯪꯕ ꯐꯪꯗꯕꯀꯣ ꯑꯗꯨꯗꯥꯏꯗ ꯐꯪꯉꯒꯗꯤ ꯂꯧꯕꯤꯔꯛꯑꯣꯗꯣꯀꯣ ꯑꯗꯨꯒ ꯆꯥ ꯆꯥꯔꯒ ꯌꯦꯡꯉꯣꯕꯀꯣ ꯀꯌꯥꯃꯨꯛ ꯁꯤꯟꯒꯅꯤꯀꯣ ꯑꯗꯨꯒ ꯍꯛꯆꯥꯡꯁꯨ ꯌꯥꯝ ꯀꯥꯟꯅꯕ ꯑꯅꯤꯁꯨꯕꯗ ꯑꯩꯈꯣꯏꯗ ꯌꯥꯝ ꯂꯥꯏꯅꯁꯨ ꯐꯪꯕ ꯎꯝ ꯍꯩꯒ꯭ꯔꯨꯁꯦ ꯍꯩꯒ꯭ꯔꯣꯁꯦ ꯑꯣꯏꯗꯣꯏꯅꯦꯕꯀꯣ ꯃꯁꯤꯅ ꯒ꯭ꯔꯥꯝ ꯆꯥꯝꯃꯗ ꯃꯤꯂꯤꯒ꯭ꯔꯥꯝ ꯆꯥꯇꯔꯨꯛ ꯂꯩꯗꯣꯏꯅꯦꯕꯀꯣ ꯑ ꯍꯩꯒ꯭ꯔꯨꯁꯦ ꯚꯤꯇꯥꯃꯤꯟ ꯁꯤ ꯌꯥꯝꯕꯁꯦꯒ ꯀꯣ ꯑꯗꯒꯤꯗꯤ ꯑꯩ ꯉꯁꯥꯏ ꯍꯥꯏꯈꯤꯕꯗꯣ ꯄꯨꯡꯗꯣꯟ ꯀꯣ ꯃꯤꯂꯤꯒ꯭ꯔꯥꯝ ꯆꯍꯨꯝ ꯂꯩ ꯒ꯭ꯔꯥꯝ ꯑꯝ ꯑꯝ ꯆꯥꯝꯃꯗ ꯑꯗꯒꯤꯗꯤ ꯃꯈꯥ ꯇꯥꯔꯛꯄꯗꯗꯤ ꯑꯩꯈꯣꯏ ꯆꯝꯄ꯭ꯔꯥ ꯀꯣ ꯆꯝꯄ꯭ꯔꯥꯅꯦ ꯀꯣꯝꯂꯥꯅꯦ ꯑꯗꯒꯤꯗꯤ ꯑꯗꯨꯃꯥꯏꯅ ꯑꯣꯏꯈ꯭ꯔꯦ ꯑꯗꯨꯒ ꯚꯤꯇꯥꯃꯤꯟ ꯁꯤꯗ ꯍꯥꯏꯔꯒꯅ ꯉꯁꯥꯏꯒꯤ ꯗ꯭ꯔꯝꯁꯇꯤꯛꯀꯤ ꯃꯅꯥꯗꯣ ꯗ꯭ꯔꯝ ꯏꯁꯇꯤꯛꯇꯨꯅ ꯗ꯭ꯔꯝ ꯏꯁꯇꯤꯛ ꯃꯁꯥꯃꯛꯇꯨꯅ ꯚꯤꯇꯥꯃꯤꯟ ꯑꯦ ꯌꯥꯝꯗꯣꯏꯅꯦꯕꯀꯣ ꯑꯗꯨꯒ ꯗ꯭ꯔꯝ ꯏꯁꯇꯤꯛ ꯃꯅꯥꯗꯨꯅ ꯑꯃꯨꯛ ꯚꯤꯇꯥꯃꯤꯟ ꯁꯤ ꯌꯥꯝꯒꯗꯕ ꯀꯣ ꯑꯗꯨꯗꯤ ꯑꯅꯤꯃꯛꯇꯣ ꯌꯥꯝ ꯀꯥꯟꯅꯗ꯭ꯔꯣ ꯑꯗꯨꯅ ꯌꯨꯝ ꯍꯟ ꯌꯨꯝ ꯆꯠꯄ ꯀꯥꯟꯗ ꯃꯣꯔꯤꯡꯒ ꯗ꯭ꯔꯝ ꯏꯁꯇꯤꯛꯁꯤꯗ ꯌꯨꯝ ꯃꯅꯥꯛꯇ ꯊꯥꯕꯤꯔꯣ ꯑꯗꯨꯒ ꯆꯥꯎꯔꯛꯑꯀꯥꯟꯗ ꯑꯗꯣ ꯄꯥꯜꯂꯛꯄ ꯃꯌꯥꯝꯗꯨꯅ ꯀꯥꯟꯅꯕꯅ ꯀꯥꯟꯅꯕ ꯉꯥꯛꯇꯅꯤꯀꯣ ꯍꯥꯏꯖꯔꯤꯕ
ꯍꯣꯏ ꯍꯣꯏ ꯍꯣꯏ
ꯑꯗꯨꯒ ꯀꯣꯔꯤꯌꯦꯟꯗꯔ ꯑꯩꯈꯣꯏ ꯐꯗꯤꯒꯣꯝꯗꯣ ꯑꯗꯨꯁꯨ ꯌꯥꯝ ꯀꯥꯟꯅꯕ ꯚꯤꯇꯥꯃꯤꯟ ꯁꯤ ꯁꯤ ꯌꯥꯝꯕꯅꯦ ꯃꯗꯨꯒꯤ ꯄꯣꯠꯇꯣ ꯑꯩꯈꯣꯏꯗꯤ ꯃꯔꯨ ꯃꯔꯥꯡꯒꯤ ꯃꯅꯝ ꯈꯔ ꯅꯨꯡꯁꯤꯅꯕꯅ ꯊꯥꯛꯑꯦꯅꯀꯣ ꯑꯗꯨꯇꯪ ꯅꯠꯇꯦ ꯃꯉꯣꯟꯗ ꯌꯥꯎꯔꯤꯕꯁꯦ ꯚꯤꯇꯥꯃꯤꯟ ꯁꯤ ꯌꯥꯝ ꯌꯥꯎꯕꯅꯤꯀꯣ ꯑꯗꯨꯒ ꯑꯩꯈꯣꯏ ꯀꯩꯅꯣꯁꯦ ꯃꯣꯔꯣꯛꯁꯦ ꯚꯤꯇꯥꯃꯤꯟ ꯁꯤ ꯌꯥꯎꯋꯦꯀꯣ
ꯑꯣ
ꯈꯥꯃꯦꯟꯁꯦ ꯃꯣꯏꯁꯦ ꯚꯤꯇꯥꯃꯤꯟꯁꯤ ꯏꯁꯥ ꯏꯁꯥꯒꯤ ꯀꯩꯅꯣꯗ ꯍꯛꯆꯥꯡꯗ ꯚꯤꯇꯥꯃꯤꯟꯁꯤ ꯈꯔ ꯌꯥꯎꯍꯟꯒꯦ ꯍꯥꯏꯕꯗ ꯃꯇꯦꯡ ꯄꯥꯡꯒꯗꯧꯕ ꯀꯩꯅꯣ ꯀꯥꯡꯕꯨꯅꯤꯀꯣ
ꯎꯝ
ꯎꯝ ꯁꯤꯅꯦ
ꯌꯥꯌꯥꯅꯈꯗꯣ
ꯑꯗꯨꯒ ꯑꯩ ꯑꯃꯒ ꯍꯥꯏꯒꯦꯀꯣ ꯑꯥꯏꯔꯟꯒꯤ ꯍꯥꯏꯗꯤ ꯑꯗꯨꯝ ꯍꯥꯏꯕꯗ ꯍꯥꯏꯗꯤ ꯂꯩꯁꯥꯕꯤꯁꯤꯡ ꯅꯨꯄꯤꯁꯤꯡ ꯃꯔꯨ ꯑꯣꯏꯅꯀꯣ ꯣꯏ ꯅꯣꯏꯗꯤ ꯏꯒꯤ ꯍꯥꯏꯗꯤ ꯌꯥꯝꯅ ꯃꯔꯥꯡ ꯀꯥꯏꯕ ꯈꯔ ꯍꯥꯏꯗꯤ ꯆꯥꯒꯗꯧꯕꯅꯤꯅꯀꯣ ꯑꯗꯨꯅ ꯏ ꯈꯔ ꯌꯥꯝꯕ ꯍꯥꯏꯗꯤ ꯑꯥꯏꯔꯟ ꯌꯥꯝꯕ ꯑꯥꯏꯔꯟ ꯌꯥꯝꯕ ꯄꯣꯠꯁꯦ ꯆꯥꯒꯗꯕꯅꯦ ꯑꯗꯨ ꯀꯔꯤ ꯀꯔꯤ ꯆꯥꯕꯤꯒꯅꯤ ꯍꯥꯏꯔꯅꯤ ꯌꯥꯅꯕꯀꯣ ꯍꯥꯏꯕꯗ ꯀꯦꯟꯗꯔ ꯂꯤꯞꯁ ꯉꯁꯥꯏ ꯍꯥꯏꯕꯗꯣ ꯐꯗꯤꯒꯣꯝꯁ ꯌꯥꯝ ꯆꯥꯕꯤꯒꯅꯤꯀꯣ ꯑꯗꯨꯒ ꯈ꯭ꯋꯥꯏꯗꯒꯤ ꯌꯥꯝꯕꯁꯤꯅ ꯀꯥꯔꯣꯟꯗꯥ ꯀꯥꯔꯣꯟꯗꯥ ꯍꯥꯏꯕꯕꯁꯤ ꯇꯥꯔꯕꯣ ꯀꯔꯣꯟꯗꯥ
ꯀ
ꯀꯔꯣꯟꯗꯥꯁꯦ ꯂꯩꯔꯒ ꯆꯥꯕꯤꯌꯨꯀꯣ ꯀꯔꯣꯟꯗꯥꯁꯦ ꯀꯩꯅꯣꯅꯦ ꯈ꯭ꯔꯥꯏꯁ ꯐꯣꯟꯁꯨ ꯀꯧꯕꯅꯦ ꯑꯩꯈꯣꯏ ꯄꯦꯁꯟ ꯑꯣꯐ ꯀ꯭ꯔꯥꯏꯁꯇ ꯑꯩꯈꯣꯏ ꯀꯩꯅꯣ ꯑꯩꯈꯣꯏꯁꯨ ꯎꯔꯝꯒꯅꯤꯀꯣ ꯑꯩꯈꯣꯏ ꯖꯤꯖꯁ ꯀ꯭ꯔꯥꯏꯁꯇ ꯀꯩꯅꯣ ꯇꯧꯈꯤꯕꯗꯣ ꯃꯉꯣꯟꯗ ꯇꯤꯡꯈꯪꯅ ꯄ ꯑꯗꯨꯒꯤ ꯑꯗꯨꯒꯤ ꯇꯤꯡꯈꯪꯗꯣ ꯇꯤꯡꯈꯪꯅ ꯁꯦꯝꯕꯅꯤꯅꯀꯣ ꯃꯗꯨꯒꯤ ꯇꯤꯡꯈꯪꯗꯨꯅꯦꯕ ꯀꯔꯣꯟꯗ ꯍꯥꯏꯁꯦ ꯃꯗꯨ ꯃꯗꯨꯒꯤ ꯄꯥꯜꯂꯛꯄ ꯍꯩꯗꯣ ꯑꯔꯟ ꯌꯥꯝ ꯌꯥꯝꯕꯅꯦꯕ ꯀꯣ ꯃꯥꯒꯤ ꯗ꯭ꯔꯥꯏꯠ ꯑꯣꯏꯕꯗꯣ ꯑꯀꯪꯕꯗꯣ ꯑꯥꯗꯣ ꯆꯥꯕꯤꯔꯅꯤ ꯑꯗꯨꯒ ꯗꯦꯠ ꯗꯦꯠ ꯍꯥꯏꯅ ꯗꯦꯠ ꯐꯨꯠ ꯍꯥꯏꯅ ꯑꯗꯨꯝ ꯐꯪꯕꯅꯦ ꯑꯀꯪꯕꯀꯣ ꯅꯠꯁꯇꯀꯣ ꯑꯗꯣ ꯆꯥꯕꯤꯔꯣ ꯀꯦꯁꯤꯌꯨꯅꯠ
ꯀꯩꯁꯅ ꯆꯥꯕꯤꯌꯣꯀꯣ ꯀꯩꯁ ꯅꯠꯇꯦ ꯌꯥꯝ ꯑꯔ ꯋꯥꯃꯩꯅ
ꯍꯥꯥ
ꯑꯣꯕꯤ ꯑꯣ ꯆꯕꯤꯒꯤ
ꯑꯗꯨꯗ ꯌꯦꯡꯁꯤꯀꯣ ꯍꯧꯖꯤꯛꯀꯤꯗꯤ ꯀꯝ ꯈꯪꯖꯤꯜꯂꯨꯕꯀꯣ
ꯈꯪꯖꯤꯟꯕ ꯑꯗꯨꯝ ꯀꯥꯟꯅꯕꯅꯦ